ꯍꯜꯂꯣ
ꯇꯨꯝꯃꯕꯣ꯫
ꯇꯨꯝꯗꯔꯤꯗ꯫
ꯀꯩꯗꯧꯔꯤꯅꯣ
ꯀꯣꯏꯁꯟ ꯀꯣꯏꯁꯟ ꯁꯨꯝ ꯁꯦꯝꯃꯝꯕꯅꯦ ꯑꯉꯥꯡꯒꯤ
ꯑꯣ ꯍꯌꯦꯡꯒꯤ
ꯑꯝꯝ ꯍꯌꯦꯡꯒꯤꯃꯛꯇꯤ ꯅꯠꯇꯦ ꯍꯌꯦꯡꯒꯤꯕꯨꯗꯤ ꯉꯁꯥꯏ ꯁꯦꯝꯕ ꯂꯣꯏꯔꯦ ꯑꯅꯝꯕ꯫
ꯏꯁ ꯅꯣꯡꯃꯥꯏꯖꯤꯡ ꯂꯣꯏꯔꯒ ꯅꯤꯡꯊꯧꯀꯥꯕ ꯂꯥꯛꯀꯅꯤ ꯊꯟꯝꯕꯁꯦ ꯃꯊꯥ ꯁꯥꯇ꯭ꯔꯥ
ꯅꯨꯡꯉꯥꯏꯇꯦ ꯍꯥꯏꯐꯠ ꯌꯥꯎꯗꯦ ꯃꯇꯝꯁꯦ ꯑꯃꯇꯪꯒ ꯅꯨꯃꯤꯠ ꯑꯃꯇꯪꯒ ꯁꯇꯤ ꯂꯩꯍꯟꯅꯤꯡꯉꯤ
ꯑꯗꯨꯅꯦ ꯍꯥꯏꯁꯦ ꯌꯥꯝ ꯇꯅꯦ ꯍꯥꯏꯕ ꯈ꯭ꯋꯥꯏꯗꯩ ꯅꯨꯡꯉꯥꯏꯕꯁꯦ ꯁꯇꯔꯗꯦꯁꯤꯅ ꯌꯥꯝ ꯅꯨꯡꯉꯥꯏꯀꯣ ꯁꯇꯔꯗꯦ ꯍꯥꯏꯕ ꯅꯨꯃꯤꯠꯁꯦ
ꯅꯣꯡꯉꯥꯜꯂꯒ ꯁꯟꯗꯦꯅꯤ ꯈꯟꯕꯒꯤ ꯑꯗꯨ
ꯑꯗꯣ ꯃꯄꯥꯟ ꯂꯝꯗꯗꯤ ꯁꯦꯇꯔꯗꯦ ꯁꯟꯗꯦ ꯁꯨꯇꯤ ꯊꯥꯅꯔ ꯑꯗꯩ ꯃꯈ ꯁꯨꯃꯥꯏꯅ ꯊꯥꯔꯗꯤ ꯅꯨꯡꯉꯥꯏꯒꯗꯕꯅꯤ
ꯃꯄꯥꯟ ꯂꯝꯗ ꯅꯠꯇꯦ ꯃꯅꯤꯄꯨꯔꯗꯁꯨꯅꯤ ꯂꯥꯎꯊꯣꯛꯈ꯭ꯔꯤ꯫
ꯑꯗꯨ ꯑꯩꯈꯣꯏ ꯆꯨꯝꯃꯦ ꯏꯁꯇꯦꯠ ꯒꯔꯃꯦꯟꯒꯤꯗꯤ ꯂꯧꯊꯣꯛꯈ꯭ꯔꯦ ꯁꯦꯟꯇ꯭ꯔꯦꯜꯒꯤꯗꯤ ꯌꯥꯎꯗꯦ
ꯑꯥ ꯊꯕꯛ ꯁꯨꯕ ꯍꯥꯏꯗꯤ ꯁꯨꯍꯧꯗꯕ ꯄꯣꯠ ꯁꯨꯅꯕꯒꯤꯗꯃꯛꯇ꯫ ꯁꯇꯔꯗꯦꯁꯨ ꯁꯨꯇꯤ ꯊꯥꯔꯅꯤꯅ ꯍꯥꯏꯗꯨꯗꯤ ꯑꯗꯣ ꯃꯔꯛ ꯑꯃ ꯑꯦꯝ ꯌꯨꯗꯁꯨ ꯑꯗꯨ ꯆꯠꯅꯔꯝꯗꯥꯏꯅꯦ꯫
ꯅꯠꯇꯤꯌꯦ ꯃꯔꯛꯇꯨꯇ ꯁꯇꯔ ꯁꯇꯔꯗꯦ ꯁꯨꯇꯤ ꯑꯣꯏ꯫ ꯀꯩꯅꯣ ꯇꯧꯕ ꯁꯇꯔꯗꯦ ꯁꯇꯤ ꯑꯣꯏꯍꯟꯗꯕ꯫ ꯅꯣꯔꯃꯦꯜꯂꯤ ꯁꯦꯇꯔꯗꯦ ꯁꯨꯇꯤ ꯅꯠꯇ꯭ꯔꯣ ꯑꯩꯈꯣꯏ ꯀꯩꯅꯣꯁꯤꯕꯣ꯫
ꯑꯦ ꯑꯝ ꯅꯠꯇꯤꯌꯦ ꯍꯥꯟꯅꯅꯦ꯫ ꯁꯨꯇꯤ ꯊꯥꯔꯝꯗꯦꯕ ꯁꯦꯀꯦꯟ ꯁꯦꯇꯔꯗꯦ ꯈꯛ ꯊꯥꯏꯑꯕꯀꯣ ꯑꯦꯝ ꯌꯨꯁꯦ
ꯑꯝ꯫
ꯑꯗ ꯑꯩꯈꯣꯏꯅ ꯇꯧꯔꯤꯀꯥꯟꯗꯅꯦ ꯍꯧꯖꯤꯛꯀꯤ ꯊꯕꯛ ꯁꯨ꯫ ꯁꯨꯕꯗꯣ ꯅꯣꯏꯒꯤ ꯍꯧꯖꯤꯛꯀꯤ ꯊꯕꯛ ꯁꯨꯕ ꯋꯥꯠꯍꯧꯕꯗꯣ ꯑꯗꯨꯒꯤ ꯇꯧꯅꯕꯅ ꯁꯇꯔꯗꯦ ꯁꯇꯔꯗꯦ ꯁꯨꯇꯤ ꯊꯥꯕꯅꯦꯕ
ꯎꯝ
ꯑꯗꯨꯒ ꯑꯃꯨꯛ ꯑꯗꯨ ꯄꯣꯠꯇ ꯇꯧꯔꯔꯣꯏꯅ ꯇꯣꯛꯈꯤꯕ
ꯎꯝ ꯑꯩꯅ ꯈꯪꯍꯧꯕꯗꯅ
ꯇꯣꯛꯈꯤꯕꯗꯨꯗ ꯅꯪ ꯇꯣꯛꯈꯤꯕꯗꯨꯗ ꯈꯪꯍꯧꯕ ꯑꯣꯏꯔꯅꯤ
ꯅꯠꯇꯤꯌꯦ ꯑꯩꯅ ꯈꯪꯍꯧꯕꯗꯨꯅ ꯁꯇꯔꯗꯦꯗ ꯁꯨꯇꯤ ꯊꯥꯕꯗꯣ
ꯎꯝ
ꯊꯥꯗꯕ ꯊꯥꯗꯕ ꯑꯣꯐꯤꯁꯁꯤꯡꯗꯣ ꯑꯥ ꯂꯣꯏꯅꯃꯛ ꯑꯗꯨꯝ ꯀꯥꯒꯅꯤꯅ ꯑꯗꯨꯃꯥꯏꯅ ꯀꯥꯍꯟꯈꯤꯕ ꯃꯇꯥꯡꯗꯨꯗꯤ ꯈꯪꯍꯧꯋꯦꯕ ꯍꯥꯏꯗꯤ ꯑꯦ ꯕꯣꯛꯇꯒ ꯆꯠꯄ ꯃꯇꯝꯗ ꯑꯗꯨꯝ ꯁꯨꯇꯤ ꯊꯥꯔꯝꯗꯕ ꯁꯇꯔꯗꯦꯗ
ꯎꯝ
ꯑꯗꯨꯃꯥꯏꯅ ꯇꯧꯕ ꯑꯗꯨꯗꯤ ꯈꯪꯍꯧꯋꯦꯕ ꯍꯟꯗꯛ ꯀꯨꯏ ꯑꯩꯈꯣꯏꯅ ꯕꯦꯠꯀ ꯂꯣꯏꯔ ꯃꯇꯨꯡꯗꯅꯤꯗ
ꯑꯗꯨꯗꯣ ꯑꯗꯨꯗꯣ ꯑꯗꯨꯗꯣ ꯑꯩꯅ ꯍꯥꯏꯁꯤꯅꯦ ꯍꯧꯖꯤꯛ ꯑꯗꯨ ꯇꯧꯋꯦꯕ
ꯀꯩ ꯃꯊꯦꯜ ꯆꯥꯔꯦ ꯅꯪꯗꯤ
ꯑꯥ ꯀꯩꯅꯣ ꯎꯁꯣꯏ ꯀꯥꯡꯁꯨ ꯑꯃ ꯆꯝꯐꯨꯠ ꯑꯃ ꯉꯧꯕ ꯑꯃ
ꯎꯝ ꯌꯥꯝ ꯆꯥꯔꯤꯅꯤ ꯑꯩꯗꯤꯗꯤ ꯁꯦꯄꯣꯠ ꯏꯔꯣꯟꯕ ꯃꯥꯜꯂꯦ ꯑꯗꯨꯒ ꯎꯝ ꯑꯗꯨꯒ ꯊꯥꯡꯖꯤꯟꯒ ꯗꯣ ꯏꯔꯣꯜꯂꯦ ꯑꯗꯨꯒ ꯌꯦꯔꯨꯝ ꯉꯧꯕꯒ ꯑꯗꯨꯃꯥꯏꯅ ꯇꯧꯔꯥ ꯆꯥꯔꯦ
ꯃꯣꯔꯣꯛ ꯑꯇꯦꯛꯄꯒ ꯂꯣꯟꯕꯗꯣ
ꯎꯝ
ꯍꯌꯦꯡꯗꯤ ꯃꯣꯔꯣꯛ ꯀꯩ ꯍꯥꯏ ꯍꯥꯏꯗꯤ ꯍꯥꯏꯗꯦ ꯃꯔꯣꯏꯒ ꯕꯣꯔꯤꯒ ꯊꯥꯡꯖꯤꯟꯒ ꯊꯣꯡꯅꯤ
ꯑꯝ ꯃꯔꯣꯏꯒ ꯕꯖꯤꯒ
ꯊꯥꯡꯖꯤꯡꯒ ꯊꯣꯡꯉꯦ ꯊꯣꯡꯉꯗꯤ
ꯈꯪꯕ꯭ꯔꯣ ꯃꯔꯣꯏꯒ ꯕꯥꯒꯤꯒ ꯇꯧꯕꯗ
ꯈꯪꯉꯦ ꯂꯤꯂꯥꯗꯣ ꯊꯥꯏꯅꯒꯤ ꯃꯃꯤꯡ ꯆꯠꯂꯤꯅꯤ ꯀꯩꯅꯣ ꯑꯗꯣ ꯑꯦꯂꯔꯖꯤ ꯇꯧꯋꯦ ꯏꯁꯥꯁꯦ
ꯅꯪ ꯍꯧꯖꯤꯛꯂꯣ
ꯎꯝ
ꯀꯩꯗꯧꯔꯦ ꯀꯩ ꯆꯥꯁꯤꯟꯂꯨꯔꯦ
ꯍꯥꯒꯖꯕꯤ
ꯀꯩ ꯆꯥꯁꯤꯜꯂꯨꯔꯒꯦꯕ ꯆꯥꯕ
ꯑꯗꯣ ꯍꯥꯒꯠꯆꯕꯤ ꯆꯥꯎꯔꯦ ꯍꯥꯏꯁꯦ ꯇꯥꯗ꯭ꯔꯣ
ꯈꯪꯗꯦꯅꯦꯍꯦ ꯑꯩꯗꯤ ꯀꯩꯅꯣ ꯑꯗꯨꯗꯤ
ꯅꯪꯅ ꯍꯧꯖꯤꯛ ꯆꯥꯏ ꯍꯥꯏꯕꯗꯣ
ꯑꯣ ꯅꯩ ꯆꯥꯔꯨꯕꯕꯣ
ꯑꯧ ꯑꯗꯨꯒꯤ ꯑꯗꯨꯒꯤ ꯑꯩꯅ ꯁꯥꯎꯔꯤꯕ
ꯁꯣꯏꯗ ꯆꯥꯏꯔꯣ ꯅꯠꯇ꯭ꯔ ꯀꯩꯗꯧꯕꯗ ꯆꯥꯏꯅꯣ
ꯍꯧꯔꯛꯄ ꯑꯗ ꯑꯩꯕꯨꯗꯤ ꯆꯥꯅꯤꯡꯗꯕ ꯑꯗꯨꯒ ꯊꯥꯎ ꯇꯞꯇꯥꯏ ꯍꯥꯞꯆꯜꯂꯝꯃꯤꯕ ꯑꯗꯨꯒꯤ ꯑꯩꯈꯣꯏꯆꯦꯅ ꯍꯥꯞꯄꯝꯕꯗꯣ ꯑꯩꯗꯣ ꯊꯥꯎ ꯆꯥꯕ ꯑꯩ ꯍꯧꯖꯤꯛꯀꯥꯟ ꯄꯥꯎ ꯆꯥꯕ ꯌꯥꯗ꯭ꯔꯦꯕ
ꯎꯝ
ꯅꯍꯥꯟ ꯗꯥꯏꯁꯦꯟꯇ꯭ꯔꯤ ꯇꯧꯔꯨꯕ ꯅꯨꯃꯤꯠꯇꯣ ꯑꯗꯨꯗꯒꯤ ꯑꯩ ꯊꯥꯎꯁꯦ ꯃꯣꯏꯅ ꯊꯥꯎ ꯆꯥꯅꯨꯗꯤ ꯍꯥꯏꯔꯛꯑꯦꯕꯀꯣ ꯑꯗꯨ ꯅꯨꯃꯤꯠꯇꯒꯤ ꯑꯩꯁꯦ ꯊꯥꯎ ꯍꯦꯛ ꯆꯥꯔꯕ ꯄꯨꯛ ꯅꯥꯕꯤ ꯑꯗꯒꯤ ꯈꯣꯡ ꯍꯥꯝꯗꯕꯤ ꯑꯗꯨꯝ ꯇꯧꯔꯦꯕ ꯑꯗꯨꯒ ꯀꯩꯅꯣꯁꯨ ꯇꯧꯕ ꯑꯝ ꯌꯥꯝ ꯅꯨꯡꯉꯥꯏꯇꯕꯤ ꯒꯨꯗꯨꯨꯞ ꯒꯨꯗꯨꯨꯞ꯫ ꯇꯧꯕꯤꯁꯨ ꯇꯧꯕ ꯑꯗꯣ ꯅꯍꯥꯟꯁꯨ ꯊꯥꯎꯁꯦ꯫ ꯕꯣꯔꯥ ꯕꯣꯔꯥꯁꯦ ꯑꯌꯨꯛ ꯇꯥꯎꯔꯦꯗꯅ ꯅꯨꯡꯗꯥꯡꯗ ꯀꯥꯡꯉꯧ ꯉꯧꯔꯨꯔꯦꯕ ꯑꯗꯨꯏ ꯊꯥꯎꯗꯨꯅ ꯆꯦꯅ ꯉꯧꯋꯣꯅ꯫ ꯑꯌꯨꯛ ꯇꯥꯎꯕꯒꯤ ꯕꯣꯔꯥꯗꯣ ꯑꯗꯨꯒꯤ ꯊꯥꯎꯗꯣ ꯑꯩꯗꯤ ꯄꯥꯝꯗꯕ ꯑꯗꯨꯁꯨ ꯀꯪꯉꯧ ꯉꯧꯕ ꯀꯪꯍꯧꯗꯨ ꯆꯔꯒꯥ ꯅꯣꯡꯉꯜꯂꯥꯒ ꯑꯩꯁꯦ ꯍꯦꯛꯇ ꯑꯃꯨꯛ ꯇꯧꯔꯦꯅꯦ ꯑꯗꯨꯅ ꯑꯩ ꯊꯥꯎꯁꯤ ꯌꯥꯗ꯭ꯔꯦꯕ꯫
ꯑꯗ ꯑꯗꯨꯒꯤ ꯊꯥꯎꯗꯨꯗ ꯆꯥꯁꯜꯂꯨꯔꯕ ꯀꯩꯗꯧꯔꯒꯦꯕꯥ
ꯍꯣꯏ ꯍꯣꯏ
ꯎꯝ
ꯑꯗꯣ ꯑꯩꯅ ꯁꯨꯝ ꯈꯜꯂꯤꯁꯦ ꯑꯩ ꯊꯥꯎꯁꯦ ꯃꯇꯝ ꯈꯔ ꯆꯥꯔꯔꯣꯏꯁꯤꯔꯥ ꯈꯪꯗꯦꯕ ꯐꯨꯠ ꯐꯨꯠꯄ ꯈꯣꯠꯄ ꯈꯔꯥ ꯇꯧꯔꯒ ꯑꯆꯝꯕ
ꯍꯛꯆꯥꯡꯁꯨ ꯐꯕ ꯑꯗꯒꯤꯗꯤ ꯏꯁ꯭ꯀꯤꯟꯁꯨ ꯅꯥꯟꯊꯣꯛꯄ꯫
ꯎꯝ꯫
ꯏꯁꯥꯁꯨ ꯅꯨꯡꯉꯥꯏꯕ ꯑꯗꯨꯅꯕꯨ ꯐꯕꯖꯥꯅꯤꯗ ꯉꯝꯗꯣꯏꯗꯤ꯫
ꯑꯆꯝꯕ ꯈꯔ ꯆꯥꯔꯗꯔ꯫ ꯈꯪꯗꯦꯕ ꯏꯁꯥꯁꯦ
ꯅꯪꯅ ꯊꯕꯛ ꯏꯪꯈꯥꯡ ꯀꯣꯏꯆꯠ ꯆꯠꯇꯅ ꯋꯥꯅ ꯇꯧꯗꯧꯕ ꯀꯌꯥ ꯂꯩꯇ꯭ꯔꯗꯤꯅꯦ ꯑꯆꯝꯕ ꯆꯥꯕꯁꯦ ꯍꯛꯆꯥꯡꯗꯤ ꯁꯣꯟꯊꯕꯅꯦꯕ ꯈꯤꯇꯪ
ꯁꯣꯟꯗꯩ ꯑꯗꯨꯗꯤ ꯆꯨꯝꯃꯤ ꯎꯝ
ꯀꯩꯁꯨ ꯌꯥꯝꯅ ꯀꯟꯕ ꯊꯕꯛ ꯇꯧꯗꯧ ꯂꯩꯇ꯭ꯔꯗꯤ
ꯎꯝ
ꯇꯧꯕ ꯌꯥꯏ ꯃꯗꯨ ꯇ꯭ꯔꯥꯏ ꯇꯧꯕ ꯌꯥꯏ꯫
ꯀꯥꯡꯁꯣꯏꯒꯨꯝꯕ ꯀꯩꯒꯨꯝꯕ ꯁꯨꯝ ꯆꯥꯔꯛꯑꯦ ꯈꯜꯂꯁꯦꯕ ꯏꯆꯝ ꯆꯝꯕ ꯏꯁꯥꯁꯦ ꯄꯥꯡꯒꯟ ꯏꯌꯥꯎ ꯌꯥꯎꯔꯛꯇꯕꯗꯣ꯫
ꯇꯧꯕꯅꯤ ꯇꯧꯕꯅꯤ
ꯑꯗꯨ ꯇꯧꯔꯛꯀꯅꯦꯕ ꯑꯗꯨꯒ ꯈꯤꯇꯪ ꯊꯥꯎ ꯌꯥꯎꯕ ꯍꯥꯏꯗꯤ ꯉꯥ ꯌꯦꯟ ꯇꯧꯔꯛ ꯇꯥꯔꯒꯗꯤ ꯏꯁꯥꯥꯁꯦ ꯈꯤꯇꯪ ꯀꯟꯈꯠꯄꯩ ꯇꯥꯏꯞ ꯇꯧꯋꯦꯕ ꯑꯗꯨ ꯋꯥꯈꯜꯅꯔꯕ
ꯅꯠꯇꯦ ꯅꯠꯇꯦ ꯃꯁꯥꯒꯤꯅꯦ ꯃꯁꯥꯒꯤꯅꯦ ꯆꯪꯒꯗꯕ ꯑꯝ ꯍꯥꯏꯗꯤ꯫ ꯄ꯭ꯔꯣꯇꯤꯟ ꯄ꯭ꯔꯣꯇꯤꯟꯗꯣ ꯋꯥꯠꯂꯕꯅꯤꯅ ꯍꯦꯟꯁꯥꯡ ꯅꯥꯄꯤꯗꯒꯤꯗꯤ ꯃꯅꯥ ꯃꯁꯤꯡꯗꯒꯤ ꯄ꯭ꯔꯣꯇꯤꯟꯗꯤ ꯌꯥꯝ ꯐꯪꯉꯣꯏꯕ ꯀꯩꯁꯨ꯫
ꯍꯣꯏ꯫
ꯑꯗꯨꯅ ꯀꯥꯞꯁ ꯑꯦ ꯑꯥ ꯑꯞꯁ꯫ ꯐꯥꯏꯕꯔꯒꯨꯝꯕ ꯑꯌꯥꯝꯕ ꯐꯪꯉ ꯊꯣꯛꯀꯅꯦꯕ ꯑꯗꯨꯗꯨꯅ ꯀꯩꯅꯣꯗꯒꯤ ꯌꯦꯔꯨꯝꯒꯨꯝꯕꯗ ꯑꯩꯈꯣꯏꯅ ꯌꯦꯟꯒꯨꯝꯕꯗ ꯉꯥꯒꯨꯝꯕꯗꯒꯤ ꯂꯧꯔꯤꯁꯦ ꯑꯗꯨꯅ ꯉꯥꯗꯣ ꯈꯔ꯫ ꯆꯥꯕ ꯁꯪꯒꯣꯝ ꯊꯛꯄꯤꯕ꯫ ꯑꯗꯨꯃꯥꯏꯅ ꯑꯣꯠꯁꯀꯨꯝꯕꯗꯨ ꯑꯣꯏꯔꯁꯨꯀꯣ ꯈꯔ ꯑꯗꯨꯃꯥꯏꯅ ꯄ꯭ꯔꯣꯇꯤꯟ ꯌꯥꯎꯕꯁꯦ ꯑꯗꯨꯃꯥꯏꯅ ꯑꯣꯏꯅ ꯑꯇꯣꯞꯄꯅ ꯃꯍꯨꯠ ꯁꯤꯟꯕꯤꯕ ꯅꯪꯒꯤ ꯁꯪꯒꯣꯝ ꯁꯅꯥ ꯑꯗꯨꯒꯨꯝꯕꯗꯨꯅ ꯃꯍꯨꯠ ꯁꯤꯟꯕꯤꯕꯀꯣ ꯑꯗꯨꯏꯗꯤ ꯌꯥꯅꯤꯍꯦ ꯑꯗꯨꯏꯗꯤ ꯀꯩꯁꯨ ꯇꯧꯔꯣꯢ
ꯑꯁ ꯉꯥꯗꯤ ꯁꯨꯡꯁꯥ ꯆꯥꯗ꯭ꯔꯒꯨꯝꯕꯅꯤꯗ ꯉꯥꯒꯗꯤ ꯁꯨꯡꯆꯥ ꯆꯥꯗ꯭ꯔꯦꯗ꯫ ꯑꯩꯈꯣꯏꯗꯤ ꯃꯅꯥ ꯃꯁꯤꯡ ꯑꯌꯥꯝꯕꯅꯤ ꯆꯥꯔꯤꯁꯦ
ꯀꯩꯒꯤꯅꯣ ꯉꯥ ꯆꯥꯗ꯭ꯔꯦꯗꯤ ꯁꯥ ꯉꯥ ꯆꯥꯕ ꯁꯥꯗꯣ ꯆꯥꯗ꯭ꯔꯁꯨ ꯉꯥꯗꯨꯐꯥꯎꯇꯤ ꯆꯥꯕ ꯌꯥꯏꯅ
ꯁꯥ ꯆꯥꯕ ꯍꯥꯏꯁꯤꯁꯨ ꯁꯥꯁꯨ ꯆꯥꯗꯕꯒꯨꯝꯕꯅꯦꯃꯦ
ꯑꯗꯨꯅꯦ ꯁꯥꯗꯣ ꯁꯥꯗꯣ ꯆꯥꯗ꯭ꯔꯕꯅꯤꯅ ꯉꯥꯗꯣ ꯆꯥꯕꯗꯤ ꯌꯥꯏ ꯍꯥꯏꯕ
ꯑꯣ ꯉꯥ ꯗꯣ ꯆꯥꯅꯤꯡꯗꯕꯤꯅꯦꯕ ꯇꯧꯔꯤꯁꯦ ꯆꯥꯅꯤꯡꯕ ꯐꯥꯎꯗꯕꯤ
ꯀꯩꯒꯤꯅꯣ ꯍꯥꯏꯁꯤꯕꯣ ꯉꯥ ꯉꯥ ꯍꯥꯎꯇꯦ ꯍꯥꯏꯁꯦ ꯀꯩꯅꯣ ꯍꯥꯏꯁꯤꯕꯨ ꯉꯥ ꯀꯔꯝꯕ ꯉꯥꯅꯣ꯫ ꯊꯣꯡꯕꯗꯨꯗꯤ ꯑꯩꯁꯨ ꯀꯌꯥ ꯄꯥꯝꯗꯦꯗ ꯊꯣꯡꯕꯩ ꯋꯥꯟ ꯇꯦ ꯉꯧꯔꯒ ꯑꯗꯨꯝ
ꯑꯁ ꯑꯗꯨꯁꯨ ꯉꯧꯕꯁꯨ ꯆꯥꯅꯤꯡꯗꯦ ꯍꯥꯏꯕ ꯍꯥꯎ ꯍꯥꯎ ꯍꯩꯅꯗꯦ ꯍꯥꯏꯕ ꯑꯩꯁꯨ ꯌꯥꯝ ꯆꯥꯏꯡꯗꯦ ꯍꯥꯏꯕ ꯀꯩꯒꯤꯅꯣ ꯈꯪꯗꯦ ꯍꯥꯏꯕ ꯉꯥ ꯉꯧꯕꯖꯦ ꯆꯥꯅꯤꯡꯗꯦꯕ ꯑꯩ ꯑꯣ ꯀꯩ ꯑꯉꯥꯡꯒꯩꯗꯤ ꯌꯥꯝ ꯄꯥꯝꯃꯦꯕ ꯑꯗꯣ ꯑꯩꯗꯤ ꯁꯨꯡꯆꯥꯥ ꯆꯥꯅꯤꯡꯗ꯭ꯔꯦ ꯊꯥꯏꯅ ꯑꯉꯥꯡ ꯑꯣꯏꯔꯤꯉꯩꯗꯤ ꯈꯔ ꯄꯥꯝꯃꯝꯃꯦ ꯉꯥ ꯇꯥꯎꯔꯒ ꯊꯝꯕꯁꯤ ꯁꯨꯡꯆꯥ ꯆꯥꯅꯤꯡꯗꯦ ꯍꯧꯖꯤꯛꯇꯤ ꯀꯩꯒꯤꯅꯣ ꯈꯪꯗꯦ ꯉꯥ ꯇꯥꯕ ꯇꯥꯎꯕ ꯆꯥꯎ ꯍꯥꯏꯔꯒꯗꯤ ꯑꯩꯕꯨ ꯆꯥꯎ ꯍꯥꯏꯔꯒꯗꯤ ꯉꯥꯖꯦ ꯄꯪꯆꯥꯎ ꯆꯥꯎꯗꯕꯤ ꯔꯧꯗ ꯍꯥꯏꯔꯁꯨ ꯄꯨꯆꯥꯎ ꯆꯥꯎꯗꯕꯤ ꯈꯨꯗꯣ ꯈꯨꯄꯥꯛ ꯑꯃꯨꯛꯇꯪꯒ ꯁꯥꯡꯕꯗꯣ ꯈꯡꯕꯔꯥ ꯑꯗꯨꯒꯨꯝꯕꯗꯣ ꯄꯨꯝ ꯄꯨꯝꯅꯒ ꯇꯥꯎꯔꯒ ꯈꯤꯇꯪ ꯀꯪꯅ ꯇꯥꯎꯔꯒ ꯆꯥꯕꯗꯣ ꯃꯆꯤꯒꯤꯗꯤ ꯑꯣꯏꯒꯗꯕ ꯅꯠꯇꯦ ꯇꯦꯕ ꯑꯥ ꯑꯗꯨꯝꯕꯗꯨꯗꯤ ꯈꯔ ꯆꯥꯅꯤꯡꯉꯦꯕ ꯑꯗꯨꯒ ꯉꯥ ꯔꯧ ꯑꯆꯧ ꯑꯆꯧꯕꯗꯣ ꯀꯛꯊꯠꯂꯒ ꯇꯥꯎꯕꯤ ꯂꯩꯇ꯭ꯔꯥ ꯑꯩ ꯁꯨꯡꯆꯥ ꯍꯦꯛ ꯆꯥꯅꯤꯡꯗꯦ ꯑꯗꯨꯝꯕ ꯑꯃ
ꯆꯥꯏ ꯑꯗꯨꯁꯨ ꯑꯩꯈꯣꯏꯗꯤ
ꯑꯗꯣ ꯉꯥ ꯆꯥꯎ ꯍꯥꯏꯔꯒꯅ ꯇꯤꯟ ꯐꯤꯁꯀꯨꯝꯕ ꯈꯔ ꯆꯥꯅꯤꯡꯉꯦ ꯑꯩꯒꯤ ꯆꯥꯕ ꯌꯥꯖꯕꯗ ꯑꯩꯅ ꯄꯥꯝꯖꯕꯗꯣ
ꯇꯤꯟ ꯐꯤꯁꯅ ꯀꯌꯥꯝ ꯀꯟꯈꯠꯂꯨꯗꯣꯏꯅꯣ ꯑꯗꯣ
ꯇꯤꯟ ꯐꯁꯇꯤ ꯀꯩꯁꯨ ꯐꯕ ꯑꯣꯏꯗꯦꯗꯅ ꯑꯥꯄꯨꯝꯕ ꯈꯣꯠꯄꯁꯨ ꯑꯗꯨꯝ ꯌꯥꯎꯔꯛ ꯏꯗꯅ ꯀꯣ
ꯎꯝ ꯈꯣꯏ ꯇꯤꯟ ꯐꯤꯁꯦꯃꯥ ꯆꯍꯤ ꯑꯃꯒꯤ ꯃꯅꯨꯡꯗ ꯑꯅꯤ ꯑꯅꯤꯔꯛ ꯑꯍꯨꯝꯂꯛꯀꯥ ꯆꯥꯔꯝꯒꯗ꯭ꯔꯥ ꯆꯍꯤ ꯑꯃꯥꯒꯤ ꯃꯅꯨꯡꯗ
ꯑꯗꯣ ꯑꯩꯅ ꯆꯥꯅꯤꯡꯉꯤ ꯉꯥꯖꯦ ꯃꯩꯇꯩꯒꯤ ꯉꯥꯗꯤ ꯄꯥꯛ ꯆꯥꯅꯤꯡꯗ꯭ꯔꯦ ꯃꯄꯥꯟꯗꯩ ꯄꯨꯁꯜꯂꯛꯄ ꯑꯍꯤꯂꯥ ꯀꯥꯏꯅ ꯂꯩꯕꯗꯣ
ꯎꯝ
ꯑꯗꯨꯝꯕ ꯑꯗꯤ ꯍꯥꯏꯗꯤ ꯈꯤꯇꯪ ꯃꯅꯝ ꯇꯣꯉꯥꯟꯕ ꯄꯣꯠ ꯉꯥꯖꯤꯡꯁꯦ ꯑꯍꯤꯂꯥ ꯑꯦꯂꯤꯁꯥ ꯀꯥꯏ ꯁꯨꯝꯕ ꯄꯣꯠꯁꯦ ꯑꯣꯏ ꯆꯅꯤꯡꯉꯦꯕ
ꯎꯝ
ꯑꯗꯒꯤ ꯑꯩꯈꯣꯏꯒꯤ ꯑꯩꯈꯣꯏꯒꯤ ꯃꯩꯇꯩꯗ ꯆꯥꯒꯦ ꯍꯥꯏꯔꯒꯅ ꯀꯠꯂꯥ ꯍꯥꯏꯕꯗꯣ ꯀꯩ ꯍꯥꯏꯕ ꯄꯨꯛꯂꯥꯎꯕꯤ ꯍꯥꯏꯕꯗꯣ ꯑꯗꯨꯗꯣ ꯃꯔꯨꯝꯒ ꯌꯥꯎꯕꯗꯣ ꯈꯤꯇꯪ ꯊꯣꯡꯉꯥ ꯆꯥꯕ ꯌꯥꯝ ꯅꯠꯇꯦꯀꯣ ꯑꯁ ꯃꯔꯨꯝ ꯊꯣꯡꯉꯤꯗꯨꯁꯨ ꯆꯥꯝꯗꯩ ꯃꯍꯤ ꯇꯣꯠꯅꯥꯕꯒꯤꯅꯤꯀꯣ
ꯑꯁ ꯈꯪꯗꯦ ꯑꯍꯟ ꯑꯣꯏꯔꯛꯄꯩꯔꯥ ꯈꯪꯗꯦꯅꯦ ꯆꯤꯜꯍꯥꯎ ꯌꯥꯝ ꯊꯤꯔꯦ
ꯑꯗꯣ ꯑꯇꯩ ꯉꯥꯗꯨꯕꯨꯗꯤ ꯆꯥꯕ ꯇꯝꯁꯤꯟꯕ ꯐꯩ ꯍꯌꯦꯡ ꯋꯥꯏ ꯅꯪ ꯀꯩꯗ ꯆꯥꯗꯣꯏꯅꯣ ꯈꯪꯗꯗꯅ ꯆꯥꯐꯝ ꯂꯩꯇꯗꯅ ꯂꯩꯅꯤ ꯍꯌꯦꯡ ꯋꯥꯏ ꯑꯍꯟ ꯑꯣꯏꯔꯒ
ꯑꯁ ꯑꯗꯨꯅꯦ ꯑꯍꯟ ꯑꯣꯏꯕꯕꯨ ꯍꯧꯖꯤꯛꯇꯩ ꯍꯧꯅ ꯑꯣꯏꯔꯕꯅꯤꯅꯦ ꯑꯍꯟꯖꯦ
ꯏꯃꯥꯍꯣꯏꯖꯨ ꯃꯁꯥꯗꯣ ꯆꯥꯅꯤꯡ ꯊꯥꯅꯤꯡꯕ ꯐꯥꯎꯗ꯭ꯔꯕꯅꯤꯅ ꯉꯥ ꯑꯃ ꯌꯥꯎꯔꯒꯗꯤ ꯍꯦꯛꯇ ꯆꯥꯛꯍꯣꯡ ꯆꯥꯛ ꯆꯪꯉꯦꯕ ꯑꯗꯨ ꯑꯇꯩꯅꯗꯤ ꯀꯌꯥ ꯃꯦꯟꯕ ꯉꯝꯗꯦꯕ ꯑꯗꯨꯒ ꯑꯩꯈꯣꯏꯅ ꯑꯃꯨꯛ
ꯑꯅꯤꯒꯤꯗꯤ ꯉꯥꯒ ꯁꯨꯡꯆꯥ ꯆꯥꯗꯦ ꯍꯦꯛꯇ ꯉꯥ ꯃꯁꯛ ꯎꯠꯂꯛꯀꯅꯨꯍꯥꯏ ꯐꯥꯍꯟ ꯑꯅꯤꯖꯦ ꯊꯥꯏꯅ ꯃꯣꯏꯅ ꯅꯍꯥ ꯑꯣꯏꯔꯤꯉꯩꯗꯗꯤ ꯃꯣꯏꯗꯤ ꯀꯩ ꯆꯥꯏ ꯈꯪꯕ꯭ꯔꯥ ꯃꯅꯥ ꯃꯁꯤꯡ ꯍꯥꯏꯗꯤ ꯁꯝꯅ ꯍꯥꯏꯕ ꯁꯣꯏꯒꯨꯝ ꯁꯣꯏꯕꯨꯝ ꯎꯁꯣ ꯑꯗꯨꯒꯨꯝꯕ ꯑꯗꯗꯒꯤ ꯏꯔꯣꯒꯨꯝꯕ ꯑꯗꯩ ꯀꯥꯡꯁꯣꯏ ꯄꯥꯝꯒ꯭ꯔꯦꯕ ꯃꯣꯏ
ꯎꯝ
ꯃꯔꯩꯛ ꯃꯔꯛꯇ ꯑꯉꯥꯡꯒ ꯑꯗꯨꯖꯦ ꯅꯨꯡꯇꯤꯒꯤꯒ ꯆꯥꯕ ꯅꯠꯇꯦꯀꯣ ꯊꯥ ꯑꯃꯗ ꯑꯅꯤꯔꯛ ꯀꯨꯝꯕ ꯄꯤꯖꯩ ꯁꯨꯃꯥꯏꯅ ꯌꯥꯝꯗꯦꯗꯅ ꯑꯗꯨ ꯌꯦꯔꯨꯝꯁꯦ ꯑꯉꯥꯡꯁꯤꯡꯁꯦ ꯅꯣꯡꯃꯗ ꯑꯅꯤꯔꯛ ꯅꯤꯔꯛ ꯑꯗꯨꯝ ꯄꯤꯖꯩꯌꯦꯕꯀꯣ
ꯐꯨꯠꯂꯒ
ꯆꯥꯕ
ꯑꯗꯨ ꯐꯔꯦ ꯑꯩ ꯑꯝꯇꯪ ꯊꯝꯒꯦ ꯑꯗꯨꯒ ꯑꯃꯨꯛ ꯇꯧꯔꯛꯀꯦꯀꯣ
ꯌꯥꯗ꯭ꯔꯒꯁꯨ ꯍꯦꯛꯇ ꯆꯥꯅꯤꯡꯕ ꯍꯣꯏ ꯍꯣꯏ